ꯍꯜꯂꯣ ꯅꯨꯡꯉꯥꯏꯔꯤꯕꯣ
ꯀꯥꯗꯥꯏ ꯗꯒꯤ ꯂꯩ ꯑꯗꯨꯝ ꯎꯝ ꯀꯃꯜ ꯀꯣꯜ ꯂꯛꯄꯒꯤ
ꯑ ꯑꯗꯨꯕꯨꯗꯤ ꯀꯩꯅꯣ ꯇꯧꯋꯣ ꯍꯣꯔꯦꯟꯅꯦ ꯍꯣꯔꯦꯟ ꯅꯨꯡꯊꯤꯟꯗ ꯋꯥꯛꯀꯤꯡ ꯆꯦꯜꯂꯨꯔꯣ ꯍꯣꯏ ꯋꯥꯛꯀꯤꯡ ꯆꯦꯜꯂꯒ ꯍꯨꯃꯥꯡ ꯍꯨꯃꯥꯡ ꯊꯣꯛꯍꯜꯂꯣ ꯑꯗꯨꯗꯤ ꯌꯥꯕꯅꯦ
ꯇꯨꯝꯕ ꯍꯧꯂꯛꯄꯗ ꯍꯨꯃꯥꯡ ꯊꯣꯛꯈ꯭ꯔꯦ ꯀꯗꯥꯏꯗꯒꯤ
ꯀ ꯑꯗꯨꯅꯦ ꯌꯥꯔꯣꯏꯍꯦ ꯍꯥꯏꯗꯤ ꯑꯩꯈꯣꯏꯅ ꯑꯦꯛꯁꯇ꯭ꯔꯥ ꯆꯦꯜꯂꯒ ꯋꯥꯔꯒ ꯍꯨꯃꯥꯡ ꯊꯣꯛꯄꯗꯣ ꯑꯗꯨꯃꯥꯏꯅ ꯇꯧꯔꯒꯗꯤ ꯅꯥꯇꯣꯟ ꯐꯨꯟꯕ ꯑꯗꯨꯒꯨꯝꯕ ꯂꯣꯏ ꯐꯕꯅꯦ
ꯍꯤꯗꯥ ꯍꯤꯗꯥꯗꯤ ꯆ ꯆ ꯐꯥꯖ ꯆ ꯍ ꯂꯕ ꯍꯥꯎ ꯊꯦꯡ
ꯎꯝ ꯄꯨꯡ ꯀꯌꯥꯗ ꯍꯧꯒꯠꯀꯦ
ꯎꯝ ꯇꯔꯥ ꯑꯗꯥꯥꯏꯗ ꯍꯧꯒꯠꯂꯦ
ꯄꯨꯡ ꯇꯔꯥ
ꯑꯝ
ꯇꯨꯝꯕ ꯅꯨꯡꯉꯥꯏ ꯅꯨꯡꯉꯥꯏꯔꯝꯃꯅꯤ ꯄꯦꯜꯂꯝꯒꯅꯤ ꯉꯔꯥꯡꯅ ꯉꯟꯅ ꯇꯨꯝꯕꯅꯦ
ꯑꯝ
ꯅꯨꯡꯁꯥ ꯊꯣꯛꯄ꯭ꯔꯁꯦ
ꯎꯝ ꯅꯨꯡꯁ ꯀꯟ ꯁꯥꯒꯠꯈꯤ ꯑ ꯍꯤꯞꯄ ꯉꯝꯗꯦ ꯏꯁꯥꯗ ꯂꯣꯏ ꯁꯥꯕꯩ ꯍꯧꯠ
ꯑꯩꯈꯣꯏ ꯑꯗꯨꯗꯤ ꯅꯣꯡ ꯆꯨꯒꯦ ꯇꯧꯋꯦ
ꯉꯣꯡꯔꯣ ꯆꯠꯊꯇ꯭ꯔꯣ ꯆꯠꯊꯣꯛꯇꯕ꯭ꯔꯥ
ꯊꯣꯛꯇꯦ ꯅꯠꯇꯦ ꯅꯗꯤ ꯅꯨꯡꯁꯥꯗꯣ ꯊꯣꯛꯇꯦꯕ ꯑꯗꯨ ꯅꯣꯡ ꯆꯨꯒꯦ ꯇꯧꯋꯦꯕ ꯑꯩꯈꯣꯏꯗ
ꯎꯝ ꯅꯣꯡ ꯇꯣꯏ ꯇꯣꯏꯅ ꯆꯨꯗ꯭ꯔꯣ ꯍꯟꯗꯛ ꯃꯔꯛ ꯃꯅꯤꯄꯨꯔꯗ
ꯑꯁ ꯇꯣꯏꯅ ꯆꯨꯑꯦ ꯉꯔꯥꯡꯁꯨ ꯅꯨꯡꯁꯥꯒꯁꯨꯦ ꯊꯣꯛꯄꯁꯦ ꯎꯗꯦ
ꯅꯣꯡ ꯅꯣꯡ ꯀꯟꯅ ꯆꯨꯕꯁꯨ ꯅꯠꯇꯕꯀꯣ ꯀ ꯑꯥ ꯀꯟꯅ ꯆꯨꯗꯕ ꯑꯗꯨꯃꯥꯏꯅ ꯇꯧꯕ
ꯎꯝ ꯀꯩꯅ
ꯑꯗꯨ ꯀꯟꯅ ꯆꯨꯁꯤꯂꯗꯤ ꯏꯁꯤꯡ ꯆꯥꯎꯔꯅꯤ ꯏꯁꯤꯡ ꯆꯥꯎꯒꯟꯕꯅꯤꯅ ꯁꯤꯅ ꯐꯔꯦꯗ ꯅꯣꯡ ꯅꯣꯡ ꯆꯨꯗ ꯅꯨꯕꯤꯗ ꯅꯣꯡꯧ ꯃꯪꯉꯒ ꯂꯩꯕꯗꯣ ꯑꯗꯨꯅ ꯅꯨꯡꯉꯥꯏꯔꯦ
ꯑꯣ ꯏꯁꯤꯡ ꯊꯨꯝꯕ ꯃꯇꯝꯗ ꯅꯣꯏ ꯂꯩꯀꯥꯏꯁꯨ ꯊꯨꯝꯕ ꯌꯥꯎꯕ꯭ꯔꯣ ꯑꯗꯨꯝ
ꯊꯨꯝꯗꯦꯗ ꯑꯩꯈꯣꯏ ꯂꯩꯀꯥꯏꯗꯣ ꯀꯩꯅꯣ ꯇꯧꯋꯦ ꯃꯣꯏ ꯃꯤ ꯈꯔ ꯂꯩꯀꯥꯏꯗꯒꯤꯅ ꯑꯩꯈꯣꯏꯅ ꯀꯩꯅꯣꯗ ꯈꯔ ꯋꯥꯡꯕ ꯂꯦꯚꯦꯜꯗꯣ ꯋꯥꯡꯕꯒꯤ ꯀꯩꯝ ꯇꯧꯗꯦ ꯑꯣꯏ
ꯃꯐꯝꯗ ꯑꯗꯨꯝ ꯂꯩꯔꯤꯌꯦ
ꯂꯩꯅꯦ ꯀꯩꯅꯣ ꯅꯪ ꯂꯥꯛꯑꯀꯥꯟꯗ ꯆꯥꯛ ꯆꯥꯃꯤꯟꯅꯁꯦ ꯅꯪꯥꯟ ꯍꯥꯟꯅ ꯂꯥꯛꯀꯗ꯭ꯔꯅ ꯇꯧꯔꯒ ꯁꯦꯝ ꯁꯥꯕ ꯂꯣꯏꯔꯒ ꯈꯨꯗꯛꯇ ꯑꯃꯨꯛ ꯂꯥꯛꯑꯔꯣꯏ ꯍꯥꯏ ꯑꯗꯨꯃꯥꯏꯅ ꯇꯧꯕꯅꯣꯒ
ꯑꯣ
ꯔ ꯃꯊꯪꯗꯗꯤ ꯃꯅꯨꯡ ꯁꯥ
ꯃꯅꯨꯡꯁꯥ ꯑꯣꯛꯁꯥ ꯑꯣꯀꯁꯥ ꯁꯟꯁꯥꯔꯣ
ꯉꯁꯥꯏꯖꯦ
ꯁꯟꯁꯥꯁꯦ ꯑ ꯐꯪꯕ ꯅꯨꯡꯉꯥꯏꯗꯕꯒꯨꯝ ꯇꯧꯔꯤꯅꯤ
ꯎꯝ ꯐꯪꯗꯕ꯭ꯔꯕ꯭ꯔꯥ
ꯎꯝ ꯆꯁꯦ ꯆꯁꯦ ꯅꯪ ꯗꯤꯁꯦꯝꯕꯔꯗ ꯇꯥꯔꯅꯤꯅꯦ ꯅꯪ ꯊꯣꯛꯂꯛꯀꯗꯕꯁꯦ
ꯎꯝ ꯊꯥ ꯑꯅꯤꯃꯨꯛ ꯂꯩꯕꯅꯤꯅ ꯀꯩꯗꯧꯗꯣꯏꯅꯣ ꯈꯪꯗꯦ
ꯎ ꯑꯁꯤ ꯖꯨꯂꯥꯏ ꯀꯔꯤ
ꯍ ꯑꯩꯈꯣꯏ ꯊꯔꯤꯕꯀꯣ
ꯀꯔꯤ ꯑꯃꯣ ꯍꯥꯏꯔ ꯇꯥꯔꯗꯤ
ꯁꯨꯇꯤ ꯊꯥꯔꯤꯕ ꯍꯧꯖꯤꯛꯀꯥꯟꯁꯦ
ꯑꯣ
ꯊꯥꯕꯗꯤ ꯏꯟꯇꯔꯟꯁꯤꯞ ꯇꯧꯔꯣꯏꯕꯀꯣ ꯁꯤ ꯐꯣꯔ ꯏꯔꯁꯀꯤꯁꯦ
ꯎꯝ
ꯍꯣꯏ ꯃꯦꯘ ꯍꯥꯏ ꯑ ꯀꯩꯅꯣ ꯇꯧ ꯏꯟꯇꯔꯟꯁꯤꯞꯁꯦ ꯀꯝꯄꯜꯁꯔꯤ ꯑꯣꯏꯌꯦꯕꯀꯣ
ꯑꯥ
ꯐ ꯐꯣꯔ ꯌꯌꯥꯔꯁꯇ ꯑꯗꯣ ꯏꯟꯇꯔꯟꯁꯤꯞꯇꯣ ꯃꯅꯤꯄꯨꯔꯗ ꯊꯣꯛꯄ ꯅꯨꯡꯉꯥꯏꯇ꯭ꯔꯦꯅ ꯑꯁꯤꯗ ꯏꯟꯇꯔꯟꯁꯤꯞ ꯇꯧꯔꯦ ꯏꯃꯥꯟꯅꯕꯤꯁꯤꯡ ꯊꯣꯛꯈꯤꯕꯅꯦꯕꯀꯣ ꯃꯣꯏ ꯆꯪꯍꯜꯂꯛꯄꯗ ꯉꯥꯔꯤ ꯀꯩꯀꯥ ꯄꯨꯍꯜꯂꯛꯑꯒꯦ ꯌꯦꯟ ꯄꯤꯁ ꯀ
ꯃꯅꯤꯄꯨꯔꯒꯤ ꯉꯥꯔꯤꯗꯤ ꯀꯥꯏꯩꯅꯣ ꯍꯥꯎꯕꯅꯤꯅꯀꯣ ꯑꯅꯣ ꯆꯞ ꯀꯩꯅꯣꯗ ꯊꯥ ꯀꯌꯥꯒꯤ ꯑꯣꯏꯗꯣꯏꯅꯣ
ꯎꯝ ꯊꯔꯦ ꯇ꯭ꯋꯦꯟꯇꯤ ꯑꯋꯥꯔꯁ ꯍꯥꯏꯔꯒ ꯑꯩꯈꯣꯏꯗꯣ ꯄꯨꯡ ꯃꯉꯥ ꯂꯣꯏꯕꯗ ꯉꯥꯏꯔꯤꯌꯦ ꯄꯨꯡ ꯆꯥꯝꯃꯒ ꯇꯔꯥꯃꯉꯥ
ꯑꯣ ꯑꯣ ꯅꯨꯃꯤꯟꯅꯗꯕ ꯄꯨꯡ ꯄꯤꯔꯤꯅꯦꯕ ꯃꯣꯏꯅ
ꯍꯣꯏ
ꯎꯝ
ꯎꯝ ꯑꯗꯨ ꯑꯗꯨ ꯂꯣꯏꯔꯀꯥꯟꯗ ꯑ ꯀꯣꯂꯦꯖꯗ ꯃꯣ ꯍꯥꯟꯗꯦꯅꯦꯕ
ꯄꯣ ꯄꯤꯈꯠꯂꯒꯀꯣ ꯑꯩꯈꯣꯏꯅ ꯇꯧꯔꯤꯁꯦ ꯑꯃꯨꯛ ꯑꯕꯒꯤ ꯗ ꯃꯥ ꯆ ꯃꯀꯣ ꯌꯦꯛꯇꯗ ꯏꯟꯇꯔꯟꯁꯤꯄ ꯑꯣꯏ ꯌꯥ ꯑꯣꯏꯦ ꯀꯔ
ꯎꯝ
ꯅꯪ ꯉꯥꯏꯈꯣ ꯅꯪꯒꯤ ꯅ ꯈꯔ ꯆꯞꯄ꯭ꯔꯥ ꯀꯩꯅꯣꯝ ꯇꯧꯔꯦ ꯁꯦꯡꯅ ꯇꯥꯔꯅꯤ
ꯑꯣꯗ
ꯍꯥꯥ
ꯎ ꯁꯦꯡꯉꯝꯕ ꯍꯧꯖꯤꯛꯦ
ꯁꯦꯡꯉ ꯀꯦ ꯀꯔꯤ ꯏꯅꯣꯕ ꯅꯁꯤ ꯇ
ꯑꯩ ꯄꯦꯅꯤ ꯀꯩꯅ ꯑꯃꯨꯛꯀ ꯇꯥ ꯑꯃꯨꯛꯀ ꯇꯥ ꯇꯥꯗꯕ ꯁꯨꯃꯥꯏꯅ ꯇꯧ
ꯑꯩꯁꯨ
ꯑꯃꯨꯛꯀ ꯇꯧꯔꯦ ꯑꯗ ꯅꯪ ꯏꯁꯄꯤꯀꯔꯒꯨꯝꯕ ꯊꯦꯡꯕ ꯃꯥꯜꯂꯦ ꯊꯦꯡꯅꯔꯝꯗꯧ ꯃꯥꯜꯂꯦ ꯃꯥꯏꯛꯇ
ꯎꯝ ꯎꯝ
ꯎꯝ
ꯌꯥꯗ꯭ꯔꯤꯕꯣ ꯎꯝ ꯑꯩꯗꯤ ꯉ ꯂꯈꯣꯏꯅ ꯐꯖꯅ ꯊꯗꯤꯦ
ꯎꯝ ꯉꯁꯤ ꯉꯁꯤꯗꯤ ꯆꯠꯀꯗ꯭ꯔꯣ ꯅꯣꯏ ꯇꯥꯟꯗꯣꯗ
ꯑ ꯑꯁꯤ ꯀꯩ ꯉꯃꯥꯏ
ꯉꯁꯤ ꯇꯨꯁꯇꯦ ꯉꯁꯤ ꯅꯤꯡꯊꯧꯀꯥꯕ ꯅꯠꯇꯦ ꯃꯦꯝꯩꯗ
ꯁꯒꯣꯏ ꯁꯦ ꯅꯠꯇ꯭ꯔꯣ ꯃꯥꯁꯦ ꯍꯣꯏ ꯁꯃ ꯁꯤꯉꯁꯤ
ꯅꯠꯇꯦ ꯅꯠꯇꯦ ꯏꯟꯁ ꯀꯩꯁꯥ ꯌꯨꯝꯁꯥ ꯀꯩꯁꯥ
ꯃꯁꯤꯁ ꯑꯣ ꯑꯣ ꯍ ꯆꯨꯝꯃꯦ ꯆꯨꯝꯃꯦ ꯆꯨꯝꯃꯦ ꯆꯨꯝꯃꯦ
ꯑꯩꯇꯟ ꯆꯠꯄ ꯅꯨꯃꯤꯠꯇꯣ ꯍꯥꯞꯄꯠꯂꯒꯗꯤ ꯑꯩꯗꯣꯅꯦ ꯦꯔꯥ ꯀꯥꯔꯣꯏꯗ꯭ꯔꯣ
ꯎꯝ ꯑꯗꯨꯗꯤ ꯉꯁꯤꯗꯤ ꯂꯩꯔꯅꯤꯅꯦꯀꯣ
ꯆꯥꯛꯏꯁꯤꯡꯗꯤ ꯆꯥꯔꯕꯣ ꯀꯅꯥꯏꯗ ꯊꯣꯡꯑꯒꯦ
ꯆꯥꯗꯔꯤꯌꯦ ꯏꯅꯥꯎꯄꯥ ꯊꯣꯡꯉꯒꯦ ꯑꯩꯅ ꯑꯩꯈꯣꯏ ꯔꯨꯇꯤꯟ ꯁꯦꯝꯃꯤꯅꯦꯕꯀꯣ ꯑꯩ ꯑꯩꯅ ꯅꯨꯡꯊꯤꯟꯗ ꯊꯣꯡꯕ ꯃꯥꯅ ꯑꯌꯨꯛꯇ ꯊꯣꯡꯕ
ꯅꯕꯅꯤ
ꯍꯣꯏ ꯏꯕꯥꯅꯤ ꯈꯛ ꯂꯩꯌꯦꯦ ꯑꯁ ꯍꯥꯟꯅ ꯃꯃꯥꯡ ꯍꯞꯇꯥꯗꯗꯤ ꯀꯩꯅꯣ ꯂꯩꯔꯝꯝꯕꯅꯦ ꯃꯤ ꯌꯥꯝꯃꯦ ꯁꯨꯇꯤ ꯏꯆꯦꯒꯤ ꯃꯆꯥꯁꯤꯡꯁꯨ ꯁꯨꯇꯤ ꯊꯧꯔꯛꯄꯀꯣ
ꯑ
ꯎ ꯌꯨꯝꯗ ꯊꯜꯂꯤꯅꯦ ꯆꯟꯗ꯭ꯔꯦ ꯃꯤ ꯇꯔꯨꯛ ꯂꯩꯌꯦꯦ ꯏꯆꯦ ꯏꯆꯦꯒꯤ ꯏꯆꯦ ꯑꯇꯣꯝꯕꯤꯒꯤ ꯀꯩꯅꯣꯁꯨ ꯆꯦꯛꯑꯞꯁꯨ ꯂꯩꯕꯀꯣ ꯑꯗꯒꯤ ꯂꯣꯏꯒ ꯌꯨꯝ ꯆꯠꯄ ꯅꯨꯡꯉꯥꯏꯇꯕꯗꯨꯗ ꯁꯤꯗ ꯂꯩꯕ ꯍꯥꯇꯥ ꯑꯅꯤ ꯍꯞꯇꯥ ꯑꯃ ꯍꯦꯟꯅꯗꯤ ꯂꯩꯌꯦ
ꯑꯝ
ꯍꯧꯖꯤꯛꯄꯨꯗꯤ ꯋꯥꯏꯁꯪꯉꯦ ꯂꯣꯏ ꯍꯟꯈ꯭ꯔꯦ
ꯑ ꯌꯦ
ꯍꯥꯥ
ꯌꯨꯝꯗ ꯍꯔꯣ ꯍꯧꯖꯤꯛ ꯂꯦꯟꯁ꯭ꯂꯥꯏꯗꯀ ꯇꯧꯗ꯭ꯔꯣ
ꯂꯦꯟꯁ꯭ꯂꯥꯏꯠ ꯀꯁꯦ ꯇꯥꯗꯦꯗ ꯇꯧꯔꯝꯕꯁꯨ ꯌꯥꯏ ꯑꯁꯣꯝꯒꯤ ꯃꯅꯨꯡ ꯂꯣꯝꯗꯗꯤ ꯃꯅꯨꯡ ꯖꯤꯔꯤꯔꯣꯝꯗꯗꯤ ꯀꯩꯅꯣ ꯇꯧ ꯃꯥꯅꯦ
ꯍꯥꯏꯗꯤ ꯃꯐꯝ ꯈꯔ ꯀꯣ ꯂꯩꯕꯥꯛ ꯍꯥꯏ
ꯑꯥ ꯑꯗꯨꯃꯥꯏꯅ ꯇꯧꯋꯦꯁꯨ ꯎꯕꯦꯍꯥꯛ
ꯀꯩꯅꯣꯗꯁꯨ ꯑꯔꯨꯅꯥꯆꯜꯗꯁꯨ ꯍꯧꯖꯤꯛ ꯂꯩꯕꯥꯛ ꯅꯤꯡꯈꯥꯏ ꯑꯃꯒꯤꯒꯤ ꯄꯨꯔꯥ ꯏꯁꯤꯡ ꯈꯨꯝꯗꯅ ꯏꯁꯤꯡ ꯍꯥꯏꯥꯏꯁꯦ ꯂꯩꯕꯥꯛꯀ ꯄꯨꯜꯂꯞ ꯇꯥꯏꯌꯣꯟꯟꯅꯔꯒ ꯏꯨꯡꯒꯜꯋꯥ ꯍ
ꯑ
ꯍꯥ
ꯎꯝ ꯑꯣ ꯑꯣ
ꯑꯗꯒꯤ ꯁ꯭ꯋꯥꯏꯗꯤ ꯌꯨꯍꯥꯔꯁꯨ ꯌꯥꯝ ꯀꯟꯅ ꯇꯣꯏꯅ ꯇꯣꯏꯅ ꯇꯧꯋꯦꯕꯀꯣ ꯑꯀꯟꯕ ꯑꯗꯨ ꯅꯠꯇꯕ ꯑꯗꯨꯝ ꯈꯔ ꯂꯣꯝ
ꯅꯣꯡ ꯈꯔ ꯂꯩꯕꯅꯤꯅ ꯅꯣꯏꯁꯤꯅ ꯀꯟꯕꯅꯤꯅ
ꯎꯝ
ꯅꯪ ꯄꯥꯎ ꯄꯥꯎ ꯐꯥꯎꯅꯗꯕꯁꯨ ꯀꯨꯏꯔꯦ ꯅꯪ ꯀꯃꯥꯏ ꯀꯃꯥꯏꯅ ꯇꯧꯔꯦ ꯀ꯭ꯂꯥꯁ ꯆꯠꯄꯁꯨ ꯅꯨꯡꯉꯥꯏꯕ꯭ꯔꯣ ꯀꯌꯥꯝ ꯀꯨꯏꯔꯒꯦ ꯏꯟꯇ
ꯏꯟꯇꯔꯟ ꯆꯠꯄꯗꯣ ꯎꯝ ꯍꯞꯇꯥ ꯑꯃꯒꯤ ꯃꯃꯥꯡꯗ
ꯎ
ꯑꯗꯨꯗ ꯎꯝ ꯀꯩ ꯍꯥꯏꯅꯤ ꯑꯩꯈꯣꯏꯒꯤ ꯁꯦꯟꯅꯕ ꯀꯗꯥꯏꯔꯦꯛꯇꯔꯗꯣ ꯃꯤ ꯑꯥ ꯃꯤꯇꯃꯖꯦꯟꯁꯤ ꯃꯤꯇ
ꯎꯝ
ꯃꯥꯁ ꯇꯣꯍꯧꯕ ꯅꯪ ꯃꯥꯅ
ꯎꯝ
ꯑꯗꯨꯝ ꯈꯣꯡꯅ ꯆꯠꯂꯦ ꯀꯗꯥꯏꯗꯒꯤ ꯒꯥꯔꯤꯗꯣ ꯒꯥꯔꯤꯗꯣ ꯇ꯭ꯔꯥꯐꯤꯛ ꯌꯥꯝ ꯇ꯭ꯔꯥꯐꯤꯛ ꯖꯥꯝ ꯌꯥꯝꯕ ꯑꯣꯏꯗꯅ ꯁ꯭ꯋꯥꯏꯗꯗꯤ
ꯎꯝ
ꯄꯨꯡ ꯑꯃ ꯃꯃꯥꯡꯗꯒꯤ ꯆꯠꯄ ꯍꯧꯔꯅꯤ ꯑꯗꯨꯒ ꯑꯗꯨꯝ ꯃꯣꯏ ꯍꯥꯏ ꯃ ꯆꯄꯜ ꯇꯣꯡꯉꯒ ꯑꯗꯨꯝ ꯆꯠꯂꯦ ꯏꯟꯇꯔꯟꯁꯤꯞꯅꯤ ꯀꯥꯏꯅ
ꯅꯣꯏꯒꯤ ꯏꯟꯇꯔꯟꯁꯤꯞ ꯀꯩꯅꯣ ꯑꯣꯏꯕ꯭ꯔꯥ ꯅꯣꯏ ꯀꯣꯂꯦꯖꯀ ꯅꯥꯡꯅꯕ꯭ꯔꯥꯀꯣ ꯀꯃꯥꯏ ꯇꯧꯒ
ꯀꯣꯂꯦꯖꯃꯤꯨ ꯆꯠꯦꯕꯀꯣ
ꯎꯝ ꯑꯗꯨꯒ ꯅꯪ ꯂꯩꯔꯤꯁꯤꯅ ꯍꯣꯁꯇꯦꯜꯗ ꯂꯩꯔꯒ ꯆꯠꯂꯤꯔꯣ ꯅꯠꯇ꯭ꯔꯒ ꯀꯃꯥꯏ
ꯗ ꯂꯩꯔꯒ ꯑꯩꯒ ꯑꯩꯒ ꯏꯃꯥꯟꯅꯕꯤ ꯇꯝꯃꯤꯟꯅꯕ ꯌꯥꯎꯗꯅ ꯃꯥꯒ ꯆꯠꯃꯤꯟꯅꯔ ꯑꯗꯨꯝ
ꯑꯝ ꯏꯟ ꯇꯥꯟꯅꯕ ꯀꯃꯥꯏ ꯀꯃꯥꯏꯅ ꯇꯧꯕꯅꯣ
ꯑꯩꯈꯣꯏ ꯏꯟꯇꯔꯅꯦꯠ ꯄꯦ ꯏꯟꯇꯔꯅꯦꯠꯇꯦꯕꯀꯣ ꯑꯩꯈꯣꯏꯅ ꯇꯧꯖꯒꯦꯅ ꯏꯁꯥꯅ ꯑꯗꯨꯝ ꯚꯣꯂꯨꯟꯇꯤꯌꯔ ꯇꯧꯖꯔꯒ ꯇꯧꯕꯅꯦꯕꯀꯣ ꯈꯔꯗꯤ ꯄꯩꯁꯥ ꯄꯤꯔꯒ ꯑꯃꯨꯛ ꯅꯣꯏ ꯏꯟꯁꯇꯤꯇ꯭ꯌꯨꯁꯟꯗ ꯌꯥꯎꯖꯒꯦ ꯅꯣꯏ ꯑꯣꯐꯤꯁꯇ ꯌꯥꯎꯖꯒꯦ ꯁꯨꯃꯥꯏꯅ ꯇꯧꯋꯦꯕꯀꯣ ꯑꯗꯣ ꯑꯩꯈꯣꯏꯒꯤ ꯄꯩꯁꯥꯁꯨ ꯊꯤꯗ꯭ꯔꯦ ꯃꯣꯏꯅꯁꯨ ꯄꯩꯁꯥ ꯆꯤꯛꯇ꯭ꯔꯦ ꯑꯩꯈꯣꯏ ꯑꯗꯨꯝ ꯇꯧꯔꯦ ꯑꯗꯨꯝ
ꯑꯗꯨꯗꯤ ꯀꯩꯅꯣ ꯇꯧꯔꯦꯅꯦ ꯁꯥꯇ꯭ꯔ ꯁꯥꯇ꯭ꯔꯥ ꯃꯅꯨꯡꯗ ꯅꯣꯏꯅ ꯀꯩ ꯍꯥꯏꯔꯤꯁꯤꯅꯣ ꯃꯔꯝ ꯑꯣ ꯄ ꯍꯥꯏꯁꯤꯅ ꯑꯗꯨꯃꯥꯏꯅ ꯇꯥꯔꯦꯅꯦ ꯅ ꯑꯩꯗꯨꯗꯤ
ꯎꯝꯁꯨ ꯍꯥꯏ ꯑꯩꯈꯣꯏ
ꯎꯝ
ꯑ ꯐꯣꯔꯦꯟꯅꯔꯁꯤꯡ ꯂꯥꯛꯄ